ꯌꯥꯗꯤ ꯄ ꯇꯣ ꯍꯜꯂꯣ
ꯇꯥꯕꯔꯣ
ꯑꯣ ꯇꯥꯏ
ꯇꯥꯕ꯭ꯔ ꯀꯔꯤ ꯍꯥꯏꯕ ꯇꯕ꯭ꯔ ꯑꯥꯎ ꯇꯣꯏꯌꯦ ꯇꯣꯏꯌꯦ
ꯇꯥꯕ꯭ꯔꯥ
ꯑꯣ ꯑꯣ ꯇꯥꯔꯦ ꯅꯦꯠꯋꯥꯛ ꯅꯨꯡꯉꯥꯏꯇꯦ
ꯑꯁ ꯇꯨꯝꯗ꯭ꯔꯤꯕꯣ
ꯑ ꯇꯨꯝꯗ꯭ꯔꯤꯌꯦ ꯅꯪ ꯀꯣꯜ ꯇꯧꯕ ꯉꯥꯏꯔꯕꯅꯦ
ꯎꯝ ꯇꯨꯝꯅꯤꯡꯗ꯭ꯔꯣ
ꯑ ꯇꯨꯅꯤꯡꯗꯦꯟꯅ ꯅꯁꯛꯇꯨ ꯎꯝ
ꯑꯩꯗꯤ ꯇꯨꯝ ꯅꯤꯡꯈ꯭ꯔꯦ
ꯑ
ꯍꯌꯦꯡꯁꯦ ꯊꯕꯛ ꯂꯩꯕꯀꯣ
ꯎꯝ
ꯂꯧ ꯑꯃꯨꯛ ꯆꯠꯀꯅꯤ ꯑꯗꯨꯗꯒꯤ ꯑꯁ
ꯃꯔꯝ ꯌꯥꯎꯛꯑꯣꯛꯄꯅꯤ
ꯆꯩ ꯆꯥꯔꯒꯅꯤ ꯅꯪ
ꯅꯨꯡꯇꯤꯒꯤ ꯑꯗꯨꯝ ꯆꯠꯂꯨꯀꯣ
ꯅꯪ ꯀꯔꯤꯅꯣ ꯑꯣ ꯅꯅꯦꯗ ꯆꯠꯀꯦ ꯍꯥꯏꯕ꯭ꯔꯣ
ꯑ ꯅꯪ ꯆꯁ ꯌꯥꯥꯛꯇ
ꯀꯩꯗꯧꯉꯥꯏ ꯆꯠꯀꯅꯤ
ꯌꯦꯡ ꯆꯠꯀꯅꯤ
ꯑꯩꯅ ꯍꯥꯏꯕꯗꯤ ꯅꯆꯦꯒꯤ ꯃꯅꯥꯛꯇ ꯆꯠꯀꯦ ꯍꯥꯏꯕꯗꯨ
ꯑ ꯑꯗꯨꯔꯣ ꯈꯪꯗ꯭ꯔꯤꯌꯦ
ꯎꯝ ꯂꯩꯔꯤ ꯀꯟꯅ ꯄꯥꯎ ꯀꯣ
ꯎꯝ
ꯂꯩꯔ ꯀꯟꯅ ꯄꯥꯣ ꯁꯨ ꯄꯥꯔꯝꯣꯏ
ꯄꯥꯗꯦꯗ ꯑꯩꯗꯤ ꯄꯥꯗ꯭ꯔꯁꯨ ꯑꯗꯨꯝ ꯌꯥꯏꯗ
ꯤꯁ ꯃꯤ ꯑꯣꯏꯔ ꯑꯣꯏ
ꯎꯝ ꯍꯧꯖꯤꯛꯇꯤ ꯃꯤ ꯑꯣꯏꯔꯤ
ꯑꯣꯏꯗ ꯑꯣꯏꯗ
ꯎꯝ
ꯃꯤꯗꯤ ꯂꯩꯔꯦ ꯍꯥꯏꯕꯅꯤꯅ ꯀꯔꯤ ꯀꯔꯤꯅꯣ ꯇꯧꯈ꯭ꯔꯦ
ꯑ ꯅꯪꯗꯤ ꯂꯩꯔꯤꯦ ꯍꯥꯏꯕꯅꯤꯅ ꯀꯔꯤꯁꯨ ꯇꯧꯕ ꯐꯪꯗꯦ
ꯇꯧꯗꯤ
ꯅꯪꯁꯨ ꯂꯥꯏꯔꯤꯛ ꯌꯥꯝ ꯍꯩꯔꯒ ꯀꯩꯁꯨ ꯇꯧꯕ ꯐꯪꯗꯦ
ꯑꯦ ꯑꯩꯈꯣꯏꯗꯤ ꯌꯥꯗ꯭ꯔꯦ
ꯂꯩꯦ
ꯎꯝ
ꯑ
ꯅꯣꯏꯅ ꯃꯥꯗꯤ
ꯑꯩꯈꯣꯏ ꯑꯃ ꯍꯧꯖꯤꯛ ꯆꯥꯛ ꯀꯟꯅ ꯆꯥꯔꯤ
ꯎꯝ ꯆꯒꯂꯃꯤ ꯍꯥꯏ ꯄꯨ꯭ꯔꯣ
ꯑ ꯂꯥꯃꯤ ꯍꯥꯏꯌꯦ ꯀꯔꯤꯒ ꯈꯪꯗꯦ ꯍꯧꯖꯤꯛ
ꯑꯁꯥꯏ ꯅꯚꯅꯤ ꯆꯞꯄꯗ
ꯎꯝ
ꯑꯗꯨꯗ ꯃꯥꯅ ꯀꯔꯤ ꯀꯔꯤꯅꯣ ꯑꯗꯨꯝ ꯍꯥꯏꯕ꯭ꯔꯥ
ꯀꯥꯎꯈ꯭ꯔꯦ ꯅꯣꯏꯅ ꯀꯔꯤ ꯀꯔꯤ ꯍꯥꯏꯕꯗꯨꯣ
ꯎꯝ
ꯎꯝ ꯁꯔꯤ ꯄꯂ ꯑꯣ
ꯍꯥꯥ
ꯄꯥꯔꯣ
ꯁꯩꯔꯦꯡ ꯄꯥꯅꯤꯡꯗ꯭ꯔꯦ ꯑꯩ ꯃꯤꯠ ꯅꯥꯏꯕ ꯑ ꯄꯥꯔꯣ
ꯑꯩ ꯄꯥꯅꯤꯡꯗꯦ
ꯑꯔ ꯑꯉꯥꯡꯁꯤꯡ ꯒꯥꯔꯤ ꯄꯥꯒꯗꯕꯅꯤ
ꯑꯩꯉꯣꯟꯗ ꯁꯩꯔꯦꯡ ꯂꯩꯇꯦ ꯃꯥꯁꯨ ꯄꯥꯅꯤꯡꯗꯦ
ꯆꯩ ꯆꯥꯒꯅꯤ ꯂꯥꯏꯔꯤꯛ ꯄꯥꯅꯤꯡꯗ꯭ꯔꯗꯤ ꯌꯥꯝ ꯑꯉꯥꯡ ꯑꯣꯏꯔꯒ ꯏꯁꯤꯡ ꯇꯥꯕ ꯃꯥꯜꯂꯦ ꯅꯣꯏꯗ ꯏꯁꯤꯡ ꯃꯈꯣꯟꯜ ꯇꯥꯍꯦꯅꯩ
ꯑꯖꯤꯛꯇꯦ
ꯇꯥꯗ꯭ꯔꯦ
ꯍꯧꯖꯤꯛꯇꯤ
ꯍꯜꯂꯣ ꯍꯥꯏꯕꯅꯦ
ꯍꯜꯂꯣ
ꯍꯜꯂꯣ
ꯇꯥꯏ ꯇꯥꯏ
ꯍꯧꯖꯤꯛꯇꯤ
ꯀꯤꯜꯍꯧ ꯋꯥꯅꯦ ꯈꯣꯟꯁꯨ ꯑꯣꯏꯇꯕꯤꯗ
ꯑꯩꯒꯤ ꯐꯣꯟꯗꯣ ꯂꯥꯎꯠ ꯏꯁꯄꯤꯀꯔ ꯊꯝꯕꯒꯤ
ꯅꯪ ꯅꯃꯥꯟꯅꯕꯤꯁꯤꯡꯗꯤ ꯅꯨꯡꯉꯥꯏꯔꯤꯕ ꯖꯥꯠꯂꯥ
ꯈꯪꯗꯦ ꯑꯩꯒꯤ ꯐꯣꯟꯁꯦ ꯌꯥꯗ꯭ꯔ‌ꯦꯅ‌ꯦ ꯂꯥꯎꯠ ꯏꯁꯄꯤꯀꯥꯔ ꯃꯊꯟꯇ ꯑꯗꯨꯝ ꯆꯠꯈ꯭ꯔ‌ꯦꯅ‌ꯦ
ꯀꯥꯏꯗꯦ ꯀꯥꯏꯗꯦ
ꯍꯜꯂꯣ
ꯇꯥꯏꯌꯦ ꯇꯥꯏꯌꯦ
ꯎꯝ ꯅꯪ ꯏꯈꯣꯟ ꯒꯣꯗꯕ꯭ꯔꯥ
ꯃꯩꯅ ꯅꯪ
ꯌꯥꯗ꯭ꯔꯦ ꯑꯩꯒꯤ
ꯇꯨꯃꯤꯟ ꯂꯩꯌ‌ꯣ
ꯐꯣꯟ ꯏꯁꯇꯦꯇꯥꯁ ꯌꯦꯡꯕꯗꯒꯤ ꯌꯥꯗ꯭ꯔꯦ ꯐꯣꯟ ꯂꯥꯎꯠ ꯏꯁꯄꯤꯀꯔ ꯑꯗꯨꯝ ꯆꯠꯈ꯭ꯔꯦ
ꯇꯨꯃꯤꯟ ꯂꯩꯌꯨ ꯇꯨꯃꯤꯟ ꯂꯩꯥꯌꯣ
ꯎꯝ
ꯏꯖ ꯐ‌ꯣꯟ ꯃꯥꯏ ꯑꯩꯁ ꯍꯌꯦꯡ ꯅꯪꯅ ꯆꯥꯛ ꯊꯣꯡ ꯊꯣꯡꯉꯨꯀꯣ
ꯎꯝ ꯊꯝꯒꯦ
ꯎꯝ ꯋꯥꯔꯦꯕ ꯑꯩꯈꯣꯏꯗꯤ ꯑꯗꯨꯔꯦ ꯍꯧꯒꯠꯄꯁꯨ ꯌꯥꯝ ꯊꯦꯡꯅ ꯍꯧꯒꯠꯒꯅꯤ ꯑ
ꯀꯔꯤ
ꯀꯔꯤꯔꯣ
ꯀꯔꯤꯔꯣ
ꯎꯝ ꯀꯔꯤꯅꯣ ꯅꯪ ꯑꯩꯈꯣꯏ ꯎꯝ ꯃꯣꯔꯣꯛꯀꯤ ꯂꯧꯗꯣ
ꯎꯝ
ꯅꯪ ꯆꯠꯇꯕ ꯌꯥꯝ ꯀꯨꯏꯔꯝꯃꯅꯤꯀꯣ
ꯑꯩꯗꯤ ꯃꯔꯨ ꯄꯥꯝꯁꯨ ꯄꯥꯝꯗꯦ ꯆꯥꯁꯨ ꯆꯥꯅꯤꯡꯗꯦ
ꯃꯤꯁꯤꯡ ꯆꯤꯡꯒꯨꯝ ꯌꯥꯝ ꯐꯪꯅꯩ ꯍꯥꯏꯌꯦ
ꯎꯝ
ꯆꯤꯕꯝ ꯈꯪꯕ꯭ꯔ
ꯑ
ꯑꯗꯨ ꯌꯥꯝ ꯐꯪꯉꯦ ꯍꯥꯏꯌꯦꯕ ꯊꯤꯕ ꯆꯠꯂꯣꯅꯦ
ꯑꯁ ꯆꯥꯅꯤꯡꯗꯦ ꯑꯩ ꯆꯤꯡꯒꯨꯝ
ꯑꯩ ꯆꯥꯅꯤꯡꯉꯦ ꯆꯤꯡꯒꯨꯝ
ꯆꯔꯣ ꯆꯥꯔꯣ ꯌꯦꯅ ꯌꯦꯡꯅꯣ ꯆꯠꯄ ꯃꯇꯝꯗ ꯐꯖꯅ ꯌꯦꯡꯒꯠꯂꯛꯑꯣ
ꯐꯪꯗꯦꯅꯦ ꯃꯤꯗꯤ ꯌꯥꯝ ꯐꯪꯉꯦ
ꯎꯝ
ꯈꯣꯏꯗ ꯐꯛꯦ
ꯀꯔꯤꯒꯤꯅꯣ
ꯅꯪꯗꯤ ꯇꯨꯝꯅꯤꯡꯕ ꯃꯥꯂꯦ ꯅꯪ
ꯎꯝ ꯄꯗ ꯆꯠꯄꯪꯗꯤ ꯌꯥꯗ꯭ꯔꯦ
ꯆꯥꯛ ꯆꯥꯗꯕꯁꯨ ꯂꯩꯔꯝꯒꯅꯤ
ꯎꯝ
ꯈꯣꯏꯗꯤ ꯆꯥꯒꯅ ꯆꯥꯕꯅꯤꯅ ꯇꯨꯝꯕꯁꯨ ꯉꯟꯕ ꯊꯥꯎ
ꯑꯅꯗꯤ ꯇꯣꯡꯃꯣ ꯇꯣꯃꯣ ꯍꯧꯖꯤꯗꯤ ꯇꯥ
ꯅꯪ ꯑꯣꯕ ꯃꯥꯜꯦ
ꯅꯪꯁꯦ ꯅꯣꯛꯅꯤꯡꯕ ꯇꯥꯔꯅꯤꯗ
ꯅꯣꯡ ꯁꯣꯂꯗꯤ ꯇꯨꯝꯕ ꯅꯨꯡꯉꯥꯏꯒꯗꯕ
ꯍꯜꯂꯣ
ꯅꯣꯡ ꯆꯨꯗꯕꯒꯤ ꯇꯃ ꯅꯨꯡꯉꯥꯏꯗꯤ ꯁꯏꯀꯣ
ꯑꯃꯨꯛ ꯀꯥꯏꯔꯅꯤ ꯋꯥꯣ
ꯇꯥꯔꯕꯔꯣ
ꯑꯥ ꯑꯥ ꯍꯥꯏꯔꯑꯣ
ꯅꯣꯏ ꯈꯟꯗꯦ ꯂꯩꯁꯥꯕꯤ ꯃꯁꯛ ꯐꯖꯕ ꯂꯩꯇ꯭ꯔꯣ
ꯑꯧ ꯂꯩꯥꯏꯇ
ꯂꯗꯦꯍꯦ
ꯁꯛ ꯊꯤꯕ ꯉꯇ ꯃꯌꯥ ꯆꯥꯎꯕ ꯉꯇ
ꯑꯗꯨ ꯑꯣꯏꯔꯁꯨ ꯒ꯭ꯌꯥꯟ ꯇꯥꯔꯗꯤ ꯌꯥꯏꯅ
ꯑꯥ ꯇꯥꯕ ꯂꯩꯩꯇꯦ
ꯅꯪ ꯅꯕ ꯅꯕꯁꯤꯡꯗꯤ
ꯑꯩꯒꯤ ꯏꯃꯥꯟꯅꯕꯁꯤꯡꯗꯤ ꯁꯝꯂꯥꯡ ꯇꯤꯝꯅꯤ
ꯃꯁꯛꯁꯤꯡꯗꯨ ꯎꯗ꯭ꯔꯤꯅꯦ ꯑꯃꯨꯛ
ꯎꯝ ꯌꯦꯕꯂ ꯑꯣ
ꯌꯦꯉꯁꯥꯏ ꯅꯨꯄꯥ ꯑꯃ ꯕ꯭ꯔꯣꯏꯂꯔ ꯑꯅꯤ ꯄꯨꯔꯛꯈꯤꯕꯗꯣ
ꯎꯝ
ꯆꯥꯅꯤꯡꯉꯥꯏꯔ
ꯆꯥꯅꯤꯡꯉꯥꯏꯅꯤ ꯀꯔꯤꯔꯦ
ꯌꯥꯝ ꯄꯤꯛꯏꯅꯦ
ꯎꯝ ꯈꯪꯗꯦ ꯀꯥꯏꯗꯒꯤꯗꯒꯤ ꯂꯔ
ꯅꯃꯥꯟꯅꯕꯒꯤ ꯌꯨꯝꯗꯒꯤ ꯂꯧꯔꯔꯕ ꯖꯥꯠꯂꯥ
ꯎ ꯑꯣꯏꯔ ꯃꯣꯏꯗ ꯃꯣꯏꯗ ꯑꯥ ꯀꯣꯏꯔꯦꯡ ꯑꯗꯨ ꯑꯗꯨ ꯁꯥꯏꯠꯇꯒꯤ ꯂꯥꯛꯑꯦ
ꯎꯝ ꯀꯅꯥ ꯀꯅꯥ ꯆꯄ
ꯀꯪꯗ ꯑꯣꯗꯤꯅꯦ
ꯈꯨꯂꯥꯏ ꯏꯕꯣꯏꯒꯤ ꯃꯅꯥꯎꯅꯨꯄꯥ
ꯂꯥꯛꯄꯒ ꯃꯊꯛ ꯈꯛꯇ
ꯎꯝ ꯏꯔꯥꯡ ꯇꯟꯕꯗꯤ
ꯎꯝꯔꯃꯅꯤ
ꯎꯝ
ꯂꯕꯂ ꯃꯊꯗꯝ ꯃꯊꯠꯇꯝ ꯃꯃꯥꯗꯤ ꯁꯥꯎꯕꯗ
ꯎꯝ
ꯈꯪꯗ꯭ꯔꯦꯅꯦ ꯑꯉꯥꯡꯁꯤꯡꯁꯦ ꯌꯥꯝ ꯌꯥꯝ ꯍꯦꯜꯜꯂꯤ
ꯅꯪ ꯃꯥꯔ ꯃꯗꯤꯅꯤ
ꯆꯂꯣ ꯍ ꯉꯁꯥꯏꯕꯨꯗꯤ ꯑꯗꯨꯝ ꯂꯧꯗꯦ
ꯎꯝ
ꯑꯣꯏ ꯊꯕ ꯀꯗꯂꯦ ꯃꯥꯔꯤ
ꯎꯝ
ꯍꯪꯉꯣꯏ ꯈꯣꯡꯉꯦ
ꯀꯣꯡ ꯉꯥꯡꯒꯅꯤ ꯎꯝ ꯐ ꯐꯥꯎ ꯐꯥꯔꯒ ꯆꯔꯒ
ꯅꯍꯥꯟꯋꯥꯏꯗꯤ ꯃꯥꯒ ꯀꯅꯥ ꯀꯅꯥꯅ ꯈꯥꯎ ꯄꯥꯏꯔꯒ ꯍꯪꯉꯣꯏ ꯍꯥꯠꯄꯠꯆꯕꯅꯤ ꯑꯗꯨ ꯍꯧꯖꯤꯛꯇꯤ ꯏꯔꯥꯡ ꯐꯠꯇꯕꯅꯤꯅ ꯆꯠꯇ꯭ꯔꯦ ꯍꯪꯉꯣꯏꯁꯨ ꯍꯥꯎꯕꯅꯦ ꯉꯧꯔꯒ
ꯑꯥꯎ ꯀꯥꯡꯪꯍꯧꯗꯤ ꯍꯥꯎꯅꯦ
ꯎꯝ ꯍꯋ
ꯎꯝ ꯔꯗꯤꯦ ꯍꯉ ꯆ
ꯆꯑꯌꯦ ꯐꯔꯦꯁꯇ ꯁꯥꯗꯦ ꯀꯪꯕꯒ
ꯀꯥꯟ ꯀ ꯌꯥꯗ ꯌꯥꯝ ꯈꯥꯏꯦ ꯀꯥꯡꯕꯗꯨ
ꯎꯝ ꯍꯥꯎꯗꯤ ꯎ
ꯆꯨꯅꯤꯡꯉꯕꯨ
ꯑ
ꯇꯨꯝꯅꯤꯡꯉꯕꯨ
ꯑꯁ ꯈꯪꯗꯦꯗ
ꯇꯨꯡꯒꯅ ꯇꯨꯡꯒꯅ
ꯎ ꯂꯩ ꯏꯗ ꯣ